ꯍꯜꯂꯣ ꯇꯥꯔꯕꯣ
ꯇꯥꯔꯦ ꯇꯥꯔꯕꯣ
ꯇꯥꯔꯦ ꯇꯥꯔꯦ
ꯀꯩꯗꯧꯔꯝꯃꯤꯅꯣ
ꯁ ꯃꯄꯥꯟꯗ ꯁꯨꯝ ꯍꯪꯆꯤꯠ ꯂꯥꯡꯉꯝꯃꯤꯅꯦ ꯅꯪꯗꯤ ꯀꯩꯗꯧꯔꯝꯃꯤꯅꯣ
ꯑꯩꯗꯤ ꯉꯁꯥꯏꯗꯤ ꯀꯩꯀꯩ ꯊꯕꯛ ꯈꯔ ꯇꯧꯔꯨꯔꯦ ꯑꯗꯨꯗꯨꯅ ꯏꯁꯥꯁꯦ ꯋꯥꯏ ꯉꯥꯏꯍꯥꯛ ꯇꯨꯝꯕ ꯌꯥꯕ꯭ꯔꯥ ꯌꯦꯡꯒꯦꯅ ꯇꯨꯝ
ꯀꯩꯀꯔꯤ ꯊꯕꯛ ꯇꯧꯔꯔꯕꯅꯣ
ꯆꯥꯛ ꯆꯥꯔꯕ꯭ꯔꯣꯅꯕꯨ
ꯆꯥꯔꯦ ꯆꯥꯔꯦ ꯁꯥꯥꯛ ꯆꯦ
ꯀꯩ ꯆꯥꯛ ꯆꯥꯔꯕ
ꯑꯁꯤꯗꯣ ꯎꯝ ꯉꯥ ꯒꯅꯦ ꯁꯦꯕꯣꯠꯀ ꯊꯣꯡꯕꯗ ꯑ ꯆꯥꯗꯕ ꯀꯨꯏꯔꯦꯅ ꯉꯁꯤ ꯑꯗꯨꯁꯨ ꯆꯥꯔꯦ
ꯑꯁ ꯑꯣ ꯍꯥꯎꯕꯅꯤꯅꯦ ꯉꯥꯈꯥꯒ ꯁꯦꯕꯒ ꯊꯣꯡꯕꯗꯣ ꯉꯥꯈꯥꯗꯣ ꯑꯥꯗꯩꯒ ꯐꯥꯔꯒꯅꯦ ꯃꯥ ꯇꯦꯛ ꯇꯦꯛ ꯂꯥꯎꯔꯤꯀꯥꯟꯗ ꯊꯣꯡꯕꯗꯣ ꯑꯗꯨꯗꯤ ꯃꯍꯥꯎ ꯑꯃ ꯂꯩꯗꯅ ꯑꯗꯨ ꯑꯗꯨ ꯌꯥꯝ ꯍꯥꯎꯕꯅꯤ ꯍꯥꯏꯕ
ꯍꯥꯎꯕꯅꯦ ꯍꯥꯎ ꯇꯧꯕꯅꯦ ꯑꯩꯅ ꯊꯪꯉ ꯁꯕꯣꯠꯀ ꯊꯥꯡꯖꯤꯡꯒ ꯊꯣꯡꯕꯗꯨꯁꯨ ꯍꯥꯎꯋꯤꯗꯅ
ꯍꯣꯏ ꯍꯥꯎꯋꯦ ꯍꯥꯎꯋꯦ ꯁꯦꯕꯣꯠꯀꯊꯥꯡꯖ ꯑꯩꯈꯣꯏꯁꯦ ꯉꯁꯤ ꯁꯦꯕꯣꯠꯀꯊꯥꯡꯖꯤꯡꯒꯗꯣ ꯊꯣꯡꯕ ꯅꯠꯇꯦ ꯏꯔꯣꯝꯕꯗꯨꯁꯨ ꯆꯥꯏꯑꯦ ꯆꯥꯔꯒꯅꯦ ꯀꯩꯅꯣ ꯇꯧꯋꯦ ꯊꯥꯡꯖꯤꯡꯗꯣ ꯃꯦꯠꯄ ꯃꯣꯔꯣꯛꯀ ꯇꯧꯔꯒ ꯑꯗꯨꯒꯅꯦ ꯍꯋꯥꯏ ꯑꯁꯥꯡꯕꯤꯗꯣ ꯀꯣꯂꯒ ꯆꯕꯥꯁ ꯍꯥꯎꯦ
ꯍꯣꯏꯑ ꯍꯧꯖꯤꯛꯁꯦ ꯊꯥꯡꯖꯤꯡ ꯃꯇꯝ ꯌꯧꯔꯛꯑꯕꯅꯤꯅꯅꯦ ꯍꯖꯤꯡ ꯁꯥꯣ ꯂꯣꯛꯕꯨꯨꯦꯔ ꯊꯨꯡꯉꯦꯀꯣ ꯊꯥꯡꯖꯤꯡ ꯆꯥꯕꯁꯦ ꯑꯗꯨ ꯑꯣꯏꯔꯁꯨ ꯑꯗꯨꯝ ꯆꯥꯅꯤꯡꯉꯦꯕ ꯊꯥꯡꯖꯤꯡꯁꯦ ꯍꯦꯛ
ꯍꯣꯏ ꯌꯥꯗꯦꯕ ꯊꯥꯡꯖꯤꯡꯁꯦ ꯊꯥꯡꯖꯤꯡꯁꯤ ꯑꯗꯨꯝ ꯍꯥꯏꯗꯤ ꯆꯥꯕ ꯍꯧꯔꯗꯤ ꯑꯗꯨꯝ ꯆꯥꯅꯤꯡꯕꯗꯣ ꯃꯥꯗꯣ ꯑꯗꯨꯗꯨꯅꯅꯦ ꯑꯗꯨꯝ ꯊꯨꯡꯉꯁꯨ ꯀꯩꯅꯣ ꯇꯧꯔꯁꯨ ꯊꯥꯡꯖꯤꯡꯁꯦ ꯑꯗꯨꯝꯛꯇ ꯆꯥꯅꯤꯡꯉꯒ ꯂꯩꯕꯅꯤꯅ ꯇꯧꯔꯤꯁꯦ ꯁꯥꯒꯠꯂꯛꯑꯁꯨ ꯀꯩꯅꯣꯝ ꯇꯧꯔꯁꯨ ꯃꯥꯗꯤ ꯏꯆꯥꯟꯅ ꯆꯥꯅꯩꯗꯅ ꯃꯣꯔꯣꯛ ꯃꯦꯠꯄꯗꯕꯨ ꯍꯥꯞꯄꯁꯨ ꯊꯣꯡꯕ ꯗꯕꯨ ꯍꯥꯞꯄꯁꯨ ꯑꯗꯩꯗꯤ ꯏꯔꯣꯟꯕꯗꯕꯨ ꯍꯥꯞꯄꯁꯨ ꯑꯁ ꯉꯍꯥꯛ ꯥꯗ ꯅꯨꯡꯁꯥꯗ ꯉꯥꯏꯍꯥꯛ ꯐꯧꯗꯣꯛꯑꯒ ꯇꯧꯗ꯭ꯔꯗꯤ ꯌꯥꯗꯧ ꯃꯥꯟꯗꯦ ꯑꯩꯈꯣꯏꯗꯤꯅꯦ ꯑꯩꯈꯣꯏ ꯑꯉꯥꯡ ꯂꯩꯌꯦꯕ ꯑꯉꯥꯡꯁꯤꯒꯤꯅꯦ ꯀꯥꯡꯒꯟ ꯃꯆꯥ ꯂꯩꯗꯅ ꯑꯗꯨꯏꯗꯨꯗ ꯇꯤꯜꯍꯥꯏ ꯀꯨꯝꯕꯤ ꯑꯃ ꯌꯥꯎ ꯂꯩꯔꯝꯃꯤꯅꯦ ꯍꯥꯏꯕ ꯀꯥꯏꯗꯩ ꯆꯪꯉꯛꯏꯅꯣ ꯈꯪꯗꯕꯤꯗ ꯑꯗꯨꯕꯨ ꯇꯧꯔꯤꯁꯤ ꯁꯥꯒꯠꯂꯛꯄꯅꯤꯅ ꯇꯤꯜꯍꯥꯏꯒꯨꯝꯕꯤꯐꯧ ꯊꯣꯛꯣꯔꯛ ꯇꯤꯟ ꯀꯥꯡꯁꯤ ꯌꯥꯝ ꯍꯦꯡ ꯆꯂꯕ
ꯑꯉꯥꯡꯗꯣ ꯑꯗꯨꯝ ꯇꯥꯁꯤꯟ ꯂꯩꯔꯝꯅꯤ
ꯍꯣꯏ ꯁꯤ ꯈꯪꯍꯧꯔꯤꯁꯤ ꯌꯥꯝ ꯐꯔꯦ ꯍꯥꯡꯗꯣꯛꯀꯥꯟꯗ ꯂꯩꯍꯧꯔꯒ ꯑꯗꯨ ꯀꯥꯏꯗꯒꯤꯩ ꯂꯥꯛꯏꯅꯣ ꯈꯪꯗꯦ ꯍꯥꯏꯕ ꯇꯤ ꯀꯩꯅꯣꯁꯤꯅ ꯀꯃꯥꯏꯅ ꯁꯨꯠꯇꯣꯛꯇꯣꯏꯅꯣꯁꯨ ꯈꯪꯗꯦ ꯁꯦꯅꯤꯇꯥꯏꯖꯔ ꯑꯣꯏꯅ ꯀꯥꯞꯁꯤꯜꯂꯒ ꯇꯧꯁꯤꯔꯣ ꯑꯗꯨꯗ ꯅꯪ ꯀꯩ ꯇꯧꯔꯕ ꯑꯃ ꯇꯧꯋꯦ ꯀꯔꯤꯅꯣ
ꯑꯥ
ꯅꯪ ꯀꯩ ꯇꯧꯔꯤꯅꯣ
ꯑꯩꯗꯣ ꯏꯃꯨꯡꯗ ꯁꯨꯝ ꯂꯩꯕꯗꯣ ꯇꯨꯝꯅꯤꯡꯉꯛꯄꯗꯣ ꯁꯨꯝ ꯃꯌꯥꯝ ꯇꯨꯝꯁꯤꯟꯅꯤꯡꯉꯛꯄꯗꯣ ꯑꯗꯨꯃꯥꯏꯅ ꯇꯧꯕꯗꯒꯤ ꯑꯩꯁꯦ ꯍꯧꯖꯤꯛ ꯃꯄꯥꯟꯗ ꯂꯦꯞꯄ ꯒ ꯍꯪꯆꯤꯠ ꯂꯥꯡꯉꯦ ꯅꯨꯡꯁꯤꯠꯀꯥꯥꯁꯦꯠ ꯂꯤꯔꯦ ꯂꯤꯔꯦ ꯁꯤꯠꯂꯒ ꯌꯥꯝꯅ ꯅꯨꯡꯉꯥꯏꯕꯗꯣ ꯑꯗꯨꯗ ꯑꯣꯌꯦꯅ ꯁꯨꯝ ꯂꯦꯞꯄ ꯃꯤꯅꯦ
ꯑꯣ ꯂꯦꯞꯄꯣ ꯂꯦꯞꯄꯣ ꯅꯨꯡꯁꯤꯠ ꯅꯨꯡꯁꯥꯗꯣ ꯈꯔ ꯐꯪꯍꯜꯂꯣ ꯑꯗꯩ ꯍꯧꯖꯤꯛꯇꯤꯅꯦ ꯁꯥꯒꯠꯂꯛꯄꯅꯤꯅ ꯑꯗꯩꯗꯤ ꯒꯥꯔꯤꯒ ꯀꯟ ꯀꯟ ꯊꯧꯅꯔꯦ ꯒꯥꯔꯤꯒꯤ ꯎꯐꯨꯟ ꯋꯥꯏꯐꯨꯟ ꯑꯗꯩꯗꯤ ꯀꯩꯅꯣ ꯑꯁ ꯈꯪꯗꯦꯗ ꯃꯣꯏꯒꯤ ꯒꯥꯔꯤꯗꯒꯤꯩ ꯊꯂꯛꯄ ꯃꯌꯥꯝꯗꯣ ꯃꯣꯏꯒꯤ ꯃꯩꯈꯨ ꯃꯌꯥꯝꯗꯣ ꯑꯗꯨꯗꯣ ꯌꯥꯝ ꯅꯨꯡꯉꯥꯏꯍꯟꯗꯦ ꯑꯗꯨꯅ ꯅꯨꯡꯁꯤꯠ ꯅꯨꯡꯁꯥꯗꯨ ꯆꯥꯍꯜꯂꯒ ꯌꯦꯡꯉꯒ ꯂꯩꯕꯗꯣ ꯅꯨꯡꯉꯥꯏꯔꯝꯅꯤ ꯇꯧꯔꯤꯁꯦ ꯑꯩꯁꯨ ꯃꯥꯡꯒꯣꯟꯁꯤꯗ ꯐꯝꯃꯒ ꯂꯩꯔꯤ
ꯍꯣꯏꯦ ꯅ꯭ꯔꯗꯤ ꯅꯨꯡꯊꯤꯟ ꯐꯪꯉꯤ ꯁꯛꯑꯕꯅ ꯀꯣꯀꯥ ꯉꯑ
ꯍꯣꯏ ꯌꯥꯝ ꯁꯛꯑꯦ ꯍꯥꯏꯕ ꯁꯥꯕꯁꯦ ꯐꯦꯟꯁꯨ ꯑꯗꯨꯝ ꯊꯥꯔ ꯂꯩꯔꯁꯨ ꯀꯣꯛꯇꯨ ꯆꯤꯛꯏꯗꯣ ꯑꯗꯩꯗꯤ ꯐꯦꯟ ꯊꯥꯔ ꯠꯇ꯭ꯔꯦ ꯑꯃꯨꯛ ꯂꯩꯕꯁꯦ ꯉꯝꯃꯣꯏꯗ꯭ꯔꯤꯅꯦꯕ ꯑꯣꯝ ꯆꯥꯛꯅꯔꯒ ꯁꯥꯕꯁꯦ ꯀꯣ ꯅꯣꯡꯁꯤ ꯇꯥꯔꯒ ꯂꯣꯏꯁꯤꯟꯈ꯭ꯔꯕ ꯑꯣꯏꯔ ꯑꯗꯨꯝ ꯈꯔ ꯐꯗꯣꯛꯕ ꯑꯗꯨꯁꯨ ꯇꯦ ꯅꯣꯡꯁꯤꯅ ꯇꯥꯊꯣꯛꯈꯤꯗꯦ ꯑꯗꯩꯗꯤ ꯅꯣꯡ ꯇꯥꯗꯣ ꯑꯃꯨꯛ ꯃꯥꯥꯟ ꯇꯥꯔꯣꯏꯗ ꯑꯃꯨꯛ ꯃꯥ ꯑꯃꯨꯛ ꯆꯥꯛꯅꯔꯒꯅꯦ ꯏꯁꯥꯁꯤ ꯂꯩꯐꯝ ꯆꯥꯐꯝ ꯑꯃ ꯏꯈꯪ ꯈꯪꯍꯟꯗ꯭ꯔꯒ ꯌꯥꯝ ꯅꯨꯡꯉꯥꯏꯇꯥꯏꯕ ꯍꯧꯖꯤꯛ ꯇꯧꯔꯤꯁꯦ
ꯑꯩꯣꯏ ꯅꯣꯡ ꯃꯪꯂꯤ ꯃꯪꯂꯤ ꯇꯧꯔꯒ ꯂꯩꯕꯒꯤ ꯄꯣꯝꯆꯥꯛꯅꯍꯟꯕꯗꯨ ꯍꯦꯟꯅ ꯑꯗꯨꯃꯥꯏꯅ ꯇꯧꯔꯒ ꯂꯩ ꯍꯥꯏꯕ ꯍꯧꯖꯤꯛꯀꯥꯟ ꯃꯇꯝꯁꯦ
ꯍꯣꯏ ꯅꯣꯡꯁꯦ ꯑꯝꯇ ꯋꯥ ꯋꯥ ꯇꯥꯊꯣꯔꯛꯑꯒ ꯑꯝꯇ ꯅꯥꯟꯅ ꯇꯨꯝꯃꯗꯤ ꯅꯨꯡꯉꯥꯝ ꯅꯨꯡꯉꯥꯏꯗꯣꯅꯦ ꯍꯥꯏꯕ ꯑꯗꯨꯗꯣ ꯑꯣꯏꯅꯤꯡꯉꯦꯕ ꯑꯩꯗꯤ ꯍꯧꯖꯤꯛꯁꯦ ꯐꯖꯅ ꯒ꯭ꯌꯥꯟ ꯇꯥꯅ ꯑꯝꯇ ꯇꯨꯝꯕꯗꯣ ꯑꯗꯨꯏꯗꯣ ꯅꯣꯡꯁꯤ ꯇꯥꯔꯛꯄ ꯅꯥꯏꯗ꯭ꯔꯦ ꯑꯣꯝ ꯁꯥꯛꯅꯔꯒ ꯂꯩꯔꯦ
ꯏꯁꯥꯁꯤꯗꯅꯦ ꯑꯃ ꯐꯛ ꯐꯛꯆꯤꯜꯂꯒ ꯅꯨꯡꯉꯥꯏꯕꯝ ꯈꯪꯗꯕ ꯑꯗꯨꯃꯥꯏꯅ ꯇꯧꯋꯦ ꯍꯥꯏꯕ
ꯇꯧꯏ ꯇꯧꯏ ꯌꯥꯝ ꯅꯨꯡꯉꯥꯏꯇꯦꯗ ꯑꯩꯗꯤ ꯍꯧꯖꯤꯛꯁꯦ ꯑꯩꯗꯤ ꯆꯥꯕꯁꯤꯁꯨꯅꯦ ꯉꯁꯤ ꯒꯥꯅꯨ ꯆꯥ ꯀꯩꯀꯥ ꯀꯩꯝ ꯆꯥꯅꯤꯡꯕ ꯄꯣꯛꯅꯤꯡꯕ ꯄꯣꯛꯇꯕꯒꯤ ꯏꯁꯥꯁꯦ ꯍꯣꯏ ꯈꯔꯕꯨꯗꯤ ꯆꯥꯏ ꯑꯗꯨꯏꯁꯨ ꯃꯄꯥꯝꯅ ꯍꯥꯎꯅ ꯆꯥꯅꯤꯡꯅ ꯆꯥꯕ ꯑꯣꯏꯗꯕꯗꯣ ꯈꯪꯕ꯭ꯔꯥ ꯑꯗꯨꯃꯥꯏꯅ ꯇꯧꯔꯦ ꯑꯗꯨꯏꯗꯨꯅꯅꯦ ꯑꯁ ꯈꯪꯗꯦꯗ ꯋꯦꯗꯔꯁꯦ ꯌꯥꯝ ꯅꯨꯡꯉꯥꯏꯇꯦ ꯅꯣꯡꯂꯩ ꯅꯨꯡꯁꯤꯠ ꯀꯣꯛ ꯇꯧꯔꯛꯑꯒ ꯅꯣꯡ ꯀꯣꯛ ꯆꯨꯊꯣꯛꯈ꯭ꯔ ꯗꯨꯝ ꯐꯩ ꯅꯠꯇ꯭ꯔꯕꯤꯗ ꯁꯨꯃꯥꯏꯅ ꯁꯨꯝ ꯇꯧꯔ ꯂꯩꯕꯁꯦ ꯌꯥꯝ ꯅꯨꯡꯉꯥꯏꯇꯦꯕ
ꯏꯁꯥꯁꯤꯅ ꯆꯥꯅꯤꯡꯕ ꯊꯛꯅꯤꯡꯕꯗꯣ ꯐꯥꯎꯗꯦ ꯍꯥꯏꯕ ꯍꯧꯖꯤꯛꯀꯥꯟ ꯃꯇꯝꯁꯦ
ꯐꯥꯎꯗꯦ ꯀꯩ ꯆꯥꯅꯤꯡꯉꯤꯅꯣꯁꯨ ꯈꯪꯗꯦ ꯁꯥꯏ ꯀꯩꯅꯣꯝꯗꯤ ꯆꯥꯅꯤꯡꯕ ꯏꯁꯥꯁꯦ ꯃꯣꯔꯣꯛ ꯑꯁꯥꯕꯤ ꯆꯥꯁꯤꯔꯥ ꯑꯊꯨꯝꯕꯤ ꯆꯥꯁꯤꯔꯥ ꯍꯥꯏꯕꯁꯤꯕꯨ ꯍꯦꯛ ꯈꯪꯗ꯭ꯔꯦꯕ ꯑꯇꯣꯞꯄ ꯆꯥꯅꯤꯡꯕ ꯆꯥꯅꯤꯡꯗꯕ ꯂꯣꯏ ꯇꯣꯛꯈ꯭ꯔꯒ ꯑꯗꫭ ꯈꯪ ꯌꯦꯟ ꯊꯣꯡ ꯐꯥꯎꯕ ꯍꯦꯛ ꯆꯥꯅꯤꯡꯗꯦ ꯇꯧꯔꯤꯁꯦ ꯋꯥ ꯂꯣꯏꯔꯦ ꯁꯤꯗꯕꯨ ꯀꯃꯥꯏꯅ ꯇꯧꯗꯣꯏ
ꯒꯤꯍꯥꯡ ꯍꯥꯡ ꯇꯥꯗꯦꯗ ꯍꯧꯖꯤꯛ ꯀꯥꯥꯟꯁꯦ
ꯑꯗꯣ ꯑꯩꯅ ꯍꯧꯖꯤꯛ ꯆꯥꯅꯤꯡꯕ ꯑꯃꯕꯨꯗꯤ ꯂꯩꯌꯦ ꯀꯩꯅꯣꯗꯣ ꯑ ꯍꯩ ꯍꯩꯕꯨꯗꯤ ꯌꯥꯝ ꯆꯥꯅꯤꯡꯉꯦ ꯍꯩꯅꯧ ꯆꯥꯅꯤꯡꯉꯤ ꯇꯔꯕꯨꯁꯁꯨ ꯆꯥꯅꯤꯡꯉꯤ ꯑꯗꯩꯗꯤ ꯀꯤꯍꯣꯝꯗꯣ ꯑꯁ ꯆꯥꯅꯤꯡꯉꯦ ꯑꯗꯨꯁꯨ ꯑꯗꯨꯒꯨꯝꯕꯕꯨꯗꯤ ꯆꯥꯅꯤꯡꯉꯦ ꯑꯇꯩ ꯌꯥꯝ ꯆꯥꯏꯟꯗꯦ
ꯍꯣꯏ ꯍꯩꯅꯧꯒꯨꯝꯕ ꯑꯃ ꯐꯖꯅ ꯃꯦꯠꯂꯒꯀꯣ ꯆꯥꯕ ꯑꯗꯨꯁꯨ ꯍꯥꯎꯒꯅꯤ ꯑꯗꯨꯒ ꯑꯃꯨꯟꯕ ꯆꯥꯔꯁꯨ ꯑꯍꯥꯎꯕꯨꯗꯤ ꯍꯥꯎꯋꯦ
ꯑꯗꯨꯗꯨꯒꯅꯦ ꯀꯩꯅꯣꯝꯁꯨ ꯍꯥꯏꯕꯤꯒꯦꯅꯦ ꯑꯩꯈꯣꯏꯒꯤ ꯄꯔꯦꯡꯁꯦ ꯀꯣꯏꯂꯥꯁꯦ ꯊꯥꯔꯤꯑꯕ ꯊꯥꯕꯒꯤ ꯇꯧꯕꯁꯤꯗ ꯅꯥꯀꯟ ꯅꯥꯀꯟꯒꯤ ꯈꯥꯖꯤꯟꯕꯗꯨꯗꯤ ꯈꯥꯖꯤꯟꯗ꯭ꯔꯤꯑꯕ ꯑꯗꯨ ꯈꯥꯖꯤꯟꯗ꯭ꯔꯤꯀꯥꯟꯁꯤꯗꯅꯦ ꯒꯥꯔꯤ ꯆꯊꫭꯛ ꯆꯁꯤꯟ ꯇꯧꯕꯗꯣ ꯆꯦꯛ ꯊ ꯆꯦꯛꯀꯤ ꯇꯥꯏꯞ ꯇꯧꯕꯅꯤꯅ ꯄꯣꯠꯇꯣ ꯍꯥꯏꯗꯤ ꯂꯟꯊꯣꯛꯏꯗꯅ ꯊꯣꯛꯄꯗꯨ ꯅꯨꯡꯉꯥꯏꯇꯦ ꯑꯗꯩꯗꯤ ꯁꯤꯗ ꯆꯟꯁꯤꯜꯂ ꯉꯥꯏ ꯅꯨꯡꯖꯦꯡ ꯀꯩꯀꯥ ꯂꯣꯏ ꯄꯩꯔ ꯐꯩꯔ ꯊꯝꯃꯤꯅꯦꯕ ꯁꯣꯔꯣꯛ ꯃꯇꯥꯏ ꯃꯇꯥꯏ ꯃꯅꯨꯡ ꯃꯅꯨꯡ ꯀꯩꯀꯥꯁꯨ ꯂꯣꯏꯅ ꯑꯗꯨꯗꯨꯒꯅꯦ ꯂꯝꯕꯤꯁꯦ ꯊꯠꯂꯤꯅꯦꯕ ꯁꯤꯐꯥꯎꯕ ꯊꯠꯄꯁꯤ ꯁꯤꯁꯨꯅꯦ ꯒꯥꯔꯤꯁꯦ ꯑꯗꯨꯝ ꯆꯠꯂ ꯂꯩ ꯑꯩ ꯁꯥꯎꯅꯤꯡꯉꯦ ꯍꯥꯏꯕ
ꯍꯣꯏꯌꯦ ꯑꯗꯨꯒꯤ ꯆꯦꯛꯀꯤ ꯀꯩꯅꯣ ꯇꯧꯔ ꯊꯥꯕꯤꯗꯣ ꯑꯗꯨꯏꯗꯣ ꯅꯨꯡꯖꯦꯡꯗꯣ ꯃꯣꯏ ꯆꯈꯥꯏꯈ꯭ꯔ ꯃꯇꯨꯡꯗꯅꯦ ꯑꯗꯨꯁꯨ ꯎ ꯐꯨꯟ ꯌꯥꯝ ꯍꯧꯕꯅꯤꯉꯣ ꯐꯖꯅ ꯂꯝꯕꯤꯗꯣ ꯁꯦꯠꯇꯣꯛꯇ꯭ꯔꯗꯤꯅꯦ ꯁ ꯑꯗꯨꯝ ꯅꯨꯡꯖꯦꯡ ꯃꯀꯨꯞ ꯀꯨꯝꯕ ꯀꯩꯒꯨꯝꯕ ꯃꯌꯥꯝꯗꯨꯗꯣ ꯂꯩꯍꯧꯔꯒꯅꯦ ꯑꯗꯨꯅ ꯐꯨꯟ ꯑꯣꯏꯔꯒ ꯍꯦꯟꯅ ꯅꯨꯡꯉꯥꯏꯇꯕꯅꯤꯉꯣ ꯑꯗꯨꯗꯣ
ꯍꯣꯏꯌꯦ ꯑꯗꯨꯗꯣ ꯑꯃꯥꯏꯅ ꯇꯧꯕꯒꯤ ꯑ ꯑꯥꯒꯤ ꯕꯖꯥꯔ ꯂꯝꯕꯤꯗ ꯑꯃꯁꯨ ꯊꯦꯡꯅꯔꯛꯏꯅꯦ ꯑꯩꯅ ꯑꯗꯨꯁꯨ ꯍꯧꯖꯤꯛꯀꯤ ꯑꯗꯨꯃꯥꯏꯅ ꯇꯧꯍꯧꯋꯦꯕ ꯎꯐꯨꯟꯗꯣ ꯑꯗꯨꯝ ꯁꯤꯠꯇꯕꯤ ꯂꯩꯕꯒꯤ ꯎꯐꯨꯟ ꯀꯥꯔꯒ ꯂꯝꯕꯤꯗꯣ ꯑꯗꯨ ꯒꯥꯔꯤ ꯊꯧꯕ ꯀꯥꯟꯗꯗꯤ ꯌꯥꯝ ꯇꯨꯁꯤꯟꯗꯧꯕ ꯃꯥꯟꯕ ꯃꯑꯣꯡꯅꯦꯕ ꯃꯣꯏꯅ ꯇꯧꯍꯜꯂꯤꯗꯣ ꯀꯟꯅ ꯊꯧꯔꯛꯑꯗꯤ ꯁꯤꯠꯇꯣꯏꯅꯦꯕ ꯒꯥꯔꯤꯗꯣ ꯑꯗꯨ ꯈꯪꯗꯦꯁꯤ ꯍꯌꯦꯡ ꯂꯣꯏꯔꯒꯅꯦ ꯀꯩꯅꯣ ꯇꯧꯒꯗ꯭ꯔꯥ ꯈꯪꯗꯦ ꯑ ꯊꯣꯛꯅꯔꯛꯀꯗ꯭ꯔꯥ ꯈꯪꯗꯦ ꯑꯗꯣ ꯍꯧꯖꯤꯛ ꯒꯥꯔꯤꯁꯤ ꯑꯗꯨꯝ ꯆꯠꯂꯤ ꯍꯥꯏꯕ ꯊꯣꯏꯗ꯭ꯔꯦ
ꯍꯣꯏꯌꯦ ꯍꯧꯖꯤꯛꯀꯥꯟꯒꯤꯅꯦ ꯃꯤ ꯃꯈꯩꯁꯦ ꯒ꯭ꯌꯥꯟ ꯇꯥꯕ ꯌꯥꯝꯅ ꯋꯥꯠꯄꯅꯦ
ꯇꯥꯗꯦ ꯇꯥꯗꯦ ꯃꯣꯏꯁꯦ ꯒ꯭ꯌꯥꯟꯁꯦ ꯑꯗꯨꯛꯀꯤ ꯃꯇꯤꯛ ꯇꯥꯗꯕ ꯍꯥꯏꯕꯨꯅꯦ ꯇꯥꯗꯦ ꯑꯗꯨꯏꯗꯨꯅ ꯒ꯭ꯌꯥꯟꯒ ꯇꯥꯗꯦ ꯑꯗꯣ ꯅꯪꯅ ꯀꯩꯅꯣ ꯀꯥꯏꯗꯅꯣꯃ ꯆꯠꯂꯨꯁꯦ ꯍꯥꯏꯕꯗꯨꯅ ꯄꯨꯡ ꯀꯌꯥꯇꯗ ꯆꯁꯤ ꯒꯦ ꯍꯥꯏꯕꯅꯣ
ꯑ ꯍꯨꯔꯦꯟꯅꯦ ꯄꯨꯡ ꯍꯧꯁꯦ ꯇꯥꯔꯦꯗꯅꯀꯣ ꯍꯣꯔꯦꯟ ꯃꯔꯤ ꯑꯗꯨꯋꯥꯏꯗ ꯆꯠꯁ ꯆꯕ꯭ꯔꯣ ꯍꯂ